ꯑꯥꯎ
ꯎꯝꯝ
ꯍꯧꯒꯠꯂꯕꯣ
ꯇꯨꯝꯗ꯭ꯔꯤꯗ ꯑꯩꯈꯣꯏꯗꯤ ꯣ ꯌꯦꯟ ꯔꯣꯅꯗꯤ
ꯆ ꯌꯦ ꯑꯩ ꯋꯥꯏꯅꯦ
ꯑ ꯏ ꯌꯦꯉ ꯈꯤꯇꯪ ꯋꯥꯠꯂꯦ ꯁꯤꯒꯦ ꯇꯧꯕꯅꯦꯍ ꯑꯔꯖꯦꯟꯇꯤꯅꯥ ꯍꯥꯥ
ꯑꯩꯒꯤ ꯇꯤꯝꯅꯦꯕ
ꯍꯣꯏ ꯑꯩꯁꯨ ꯁꯞꯄꯣꯔꯠ ꯇꯧꯕꯅꯦ ꯑꯥꯔꯖꯦꯟꯇꯤꯅꯥꯗ ꯑꯁ
ꯋꯥꯕꯗꯨꯀꯣ
ꯍꯣꯏ ꯃꯁꯨ ꯐꯖꯅ ꯁꯅꯥ ꯑꯌꯥꯝꯈꯩꯁꯨ ꯂꯥꯁꯇꯦ ꯑꯦꯇꯦꯛ ꯀꯟꯕꯗꯨꯗ
ꯑꯗꯨꯅꯦ ꯑꯃꯨꯛꯀ
ꯑꯃꯨꯛ ꯃꯣꯏꯅ ꯑꯅꯤ ꯆꯟꯕꯗ ꯑꯃꯨꯛ ꯍꯥꯟꯟꯅ ꯄꯤꯁꯤꯟꯕ ꯑꯗꯨꯗꯒꯤꯗꯤ ꯑꯁ ꯗꯥꯎꯠ ꯂꯩꯕ ꯍꯧꯔꯦ ꯐꯔꯁꯅꯥꯔꯒ ꯃꯦꯁꯤ ꯃꯦꯁꯤ ꯆꯟꯕ ꯀꯥꯏꯅꯤ ꯑꯦ ꯑꯗꯨꯝ ꯂꯥꯏꯅ ꯉꯝꯒꯅꯤꯅ ꯈꯜꯂꯒ ꯌꯦꯡꯕꯅꯦ ꯇ ꯂꯩ ꯂꯥꯁꯇꯗꯤ ꯃꯣꯏ ꯑꯦꯇꯦꯛ ꯀꯟꯕ ꯍꯧꯋꯣꯅꯦ ꯑꯗꯨꯗꯒꯤ ꯀꯤꯞꯄꯔꯁꯨ ꯐꯖꯕꯒꯤꯅꯦ ꯃꯣꯏꯒꯤꯗ
ꯑꯗꯨꯅꯦ ꯐꯖꯩꯌꯦꯕ ꯍꯥꯏꯕꯗꯤ ꯑꯗꯨꯝ ꯀꯥꯎꯔꯛꯄ ꯈꯨꯗꯤꯡ ꯃꯥꯅꯗ ꯀꯩꯅꯣ ꯉꯥꯛꯑꯦꯕꯀꯣ
ꯍꯣꯏꯋꯥ
ꯃꯣꯏ ꯎ ꯍꯧꯖꯤꯛ ꯑꯩꯈꯣꯏꯅ ꯑꯩꯈꯣꯏꯅ ꯌꯥꯝ ꯄꯥꯝꯅ ꯌꯦꯡꯖꯕ ꯀꯩꯅꯣ ꯑꯃꯗꯣ
ꯎꯝ
ꯑ ꯃꯣꯏꯣꯏꯗ ꯍꯥꯏꯗꯤ ꯃꯣꯏ ꯌꯦꯡꯂꯡꯔꯤꯀꯥꯟꯗ ꯃꯣꯏꯒꯤ ꯃꯣꯏꯒꯤꯒꯤ ꯁꯥꯟꯅꯕ ꯃꯤꯗ ꯍꯦꯟꯅ ꯑꯩꯅ ꯋꯥꯏ ꯍꯥꯏꯕ꯭ꯔꯥ ꯈꯪꯕ ꯋꯥꯗ꯭ꯔꯥ ꯆꯥꯡꯉꯣꯏ ꯎꯋꯥꯕ
ꯑꯩꯒ ꯇꯨꯝꯃꯤꯟꯅꯕ ꯃꯤꯗ ꯑꯇꯣꯞꯄ ꯁꯞꯄꯣꯔꯠ ꯇꯧꯕ ꯑꯗꯒꯤ ꯑꯕꯅꯤꯅ ꯂꯧ ꯅꯥꯕꯁꯤꯗꯤ
ꯏꯆꯦ ꯈꯣꯏꯅꯤꯁꯨꯅꯦ ꯍꯧꯖꯤꯛ ꯌꯦꯡꯉꯁꯤꯦ ꯏꯆꯦꯁꯨ ꯑꯇꯣꯞꯄꯅꯦꯕ
ꯎꯝ
ꯑꯩꯈꯣꯏꯅꯤꯗ ꯈꯨꯠ ꯑꯃ ꯈꯨꯠ ꯑꯃ ꯄꯥꯏꯅꯔꯒ ꯇꯧꯔꯤꯅꯦ ꯃꯥꯗꯤ ꯑꯦꯗꯥꯜꯇꯤ ꯇꯥꯕꯁꯦ ꯃꯥꯅ ꯌꯥꯝ ꯄꯥꯝꯖꯕ ꯑꯩꯅ ꯑꯗꯨꯗꯤ ꯑꯗꯨꯗꯤ ꯗꯥꯎꯗ ꯂꯩꯔꯦꯅ ꯑꯗꯨ ꯅꯠꯇ ꯕꯤꯗ ꯑꯩꯅ ꯑꯗꯨꯝ ꯁꯥꯅꯔꯒ ꯆꯪꯕꯗꯣ ꯌꯥꯝ ꯄꯥꯝꯕ
ꯍꯣꯏ ꯑꯗꯨꯃꯥꯏ ꯌꯦꯡꯕꯅ ꯅꯨꯡꯉꯥꯏꯕꯅꯦ ꯄꯅꯥꯜꯇꯤꯕꯨ ꯇꯥꯔꯗꯤ ꯁꯤꯒꯤꯅꯦꯍꯦ ꯑꯥꯔꯖꯦꯟꯇꯤꯅꯥꯗꯣ
ꯁꯤꯒꯅꯤ ꯍꯥꯏꯕꯗꯤ ꯃꯣꯏꯗꯤ ꯌꯥꯝ ꯂꯤꯡꯉꯦꯕ
ꯍꯣꯏ ꯃꯣꯏꯒꯤ ꯄꯔꯗꯔꯗꯨ ꯌꯥꯝ ꯂꯤꯡꯕꯅꯤꯅ
ꯀꯩꯅꯣ ꯍꯥꯏ ꯃꯣꯏ ꯃꯣꯏ ꯈꯨꯍꯩꯗꯣ ꯀꯩꯅꯣꯃ ꯇꯧꯋꯤꯀꯣ
ꯍꯣꯏ
ꯁꯥꯟꯅꯕꯗꯤ ꯃꯣꯏꯁꯦ ꯑꯗꯨꯝ ꯍꯩꯌꯦ ꯍꯥꯏꯔꯁꯨ ꯈꯔ ꯋꯥꯠꯄꯅꯦꯕ
ꯍꯣꯏ ꯃꯣꯏꯗ ꯥꯎꯁꯨ ꯀꯟꯕꯤ
ꯉꯁꯤꯈꯣꯍ ꯑꯁ ꯉꯁꯤꯗꯤ ꯑꯩ ꯄ꯭ꯔꯔꯊꯅꯥ ꯇꯧꯔꯕꯅꯦ ꯑ ꯉꯝꯗ꯭ꯔꯗꯤ ꯁꯤ ꯑꯇꯣꯞꯄ ꯑꯇꯣꯞꯄ ꯇꯤꯝ ꯑꯃ ꯈꯔ ꯐꯥꯎꯕ ꯅꯨꯄꯥ ꯑꯃ ꯂꯩꯌꯦꯅ ꯅꯨꯄꯥ ꯈꯔ
ꯆꯤꯠ ꯄꯂꯤ ꯍ꯭ꯔꯣ
ꯅꯠꯇ ꯅꯠꯇ
ꯇꯈ꯭ꯔꯦ ꯊꯣꯛ ꯀꯦ ꯑꯍ
ꯑꯗꯨ ꯑꯗꯨ ꯑꯩꯈꯣꯏꯒꯤ ꯅꯨꯄꯥꯗꯣ
ꯑ
ꯅꯨꯄꯥꯕꯨ ꯁꯞꯄꯣꯔꯠ ꯇꯧꯕ ꯃꯤ ꯌꯥꯝ ꯂꯩꯌꯦꯕ ꯑꯩꯒꯤ ꯀꯩꯅꯣ ꯐꯣꯟ ꯃꯣꯏꯒꯤ ꯀꯇꯦꯛꯛꯇ ꯀꯣ
ꯑ ꯔꯅꯦꯧꯗꯧꯔꯣ ꯄꯣꯔꯆꯨꯒꯜ ꯋꯥꯂꯦ ꯍꯣꯏ
ꯃꯣꯏꯅ ꯑꯩꯉꯣꯟꯗ ꯑꯩꯉꯣꯟꯗ ꯎꯁꯤꯠꯇꯕꯅꯦꯕ ꯈꯪꯕ꯭ꯔꯥ
ꯍꯣꯏ
ꯆꯠꯇꯕꯤꯗ ꯍꯥꯏꯔꯛꯄꯅꯦꯕ ꯏ ꯅꯣꯏ ꯉꯝꯃꯔꯣꯏ ꯏꯁꯇꯦꯇꯁꯀ ꯊꯥꯒꯠꯄꯅꯦꯕ
ꯎꯝ
ꯑꯗꯨ ꯉꯔꯥꯡꯁꯨ ꯑꯩꯁꯨ ꯃꯣꯏꯁꯦ ꯑꯩꯁꯦ ꯖꯥꯠꯇ ꯊꯥꯒꯠꯄꯅꯤꯅꯦ ꯃꯣꯏꯒꯤꯗꯃꯛ ꯑꯗꯨꯒꯤ ꯑꯩꯈꯣꯏꯅ ꯑ ꯋꯥ ꯍ ꯋꯥ
ꯄꯣꯠꯆꯒꯒꯨꯝꯕ ꯑꯗꯨꯝ ꯁꯅꯥꯔꯅꯤ ꯄꯨꯠꯁꯨ ꯑꯗꯨꯝ ꯄꯣꯔꯦ ꯁꯤꯔꯦ ꯁꯤꯗꯣ ꯃꯣꯏꯗ ꯌꯥꯝ ꯀꯟꯕ ꯋꯥꯅꯤ ꯔꯦꯡꯗꯨꯁꯨ ꯂꯥꯁ ꯔꯦꯡꯅꯦꯕ ꯃꯣꯏꯗꯣ
ꯍꯣꯏ
ꯐꯥꯔꯁꯀ ꯂꯥꯁꯅꯦꯕ ꯉꯁꯤꯁꯨ ꯅꯥꯔꯤꯗꯣ
ꯑꯗꯨꯅꯦꯦ
ꯋꯥ ꯔꯗ ꯃꯣꯏ ꯂꯥꯁꯅꯦꯕ ꯋꯥꯔꯛ ꯑꯥꯎ ꯇ
ꯍꯣꯏꯅꯦ
ꯐꯖꯅ ꯇꯧ ꯋꯥꯅꯤ
ꯎꯍ ꯋꯥꯦ
ꯔꯥꯎꯟ ꯑꯣꯞ ꯊꯥꯔꯇꯤ ꯇꯨ ꯀꯥꯕꯁꯤꯁꯨ ꯑꯗꯨꯝ ꯗ꯭ꯔꯣꯗ ꯑꯗꯨꯝ ꯀꯥꯏꯌꯦꯕ ꯃꯣꯏ ꯀꯥꯕꯗꯣ
ꯃꯣꯏꯁꯦ ꯀꯩꯅꯣ ꯇꯧꯕꯒꯤꯅꯦ ꯍꯥꯏꯕꯗꯤ ꯃꯣꯏꯁꯦ ꯁꯨꯝ ꯍꯣꯏ ꯀꯤꯞꯄꯔ ꯀꯤꯞꯄꯔꯅꯕꯨꯗꯤ ꯍꯦꯟꯅ ꯍꯥꯏꯔꯦ ꯀꯣ ꯗꯥꯎ ꯈꯔ ꯌꯥꯕ ꯍꯥꯏꯕ ꯗꯥꯎꯗꯤ ꯌꯥꯝ ꯌꯥꯏꯑꯕ
ꯍꯣꯏ ꯑꯥꯔꯖꯦꯟꯇꯤꯅꯥꯁꯨ ꯀꯩ ꯍꯥꯏꯔꯦ ꯃꯣꯏꯅ ꯒꯣꯜ ꯑꯃ ꯑꯃ ꯆꯠꯂꯦ ꯍꯥꯏꯕ ꯀꯥꯟꯗ ꯃꯣꯏꯗ ꯑꯗꯨ ꯑꯗꯨꯝ ꯑꯗꯨꯝ ꯐ꯭ꯔꯤꯗ ꯊꯝꯃꯝꯃ ꯍꯥꯏꯕ ꯇꯥꯔꯦꯀꯣ ꯑꯃ ꯍꯦꯜꯂꯗꯤ ꯑꯗꯨꯝ ꯃꯣꯏꯒꯤꯗꯤ ꯒꯣꯜꯗꯣ ꯑꯗꯨꯝ ꯗꯤꯐꯦꯟꯗꯣ ꯀꯟꯅ ꯇꯧꯋꯦꯅ ꯃꯣꯏ ꯃꯔꯅꯥꯛꯇ ꯚꯣꯜ ꯑꯥꯔꯗꯤ ꯂꯣꯏ ꯆꯤꯟꯊꯕ ꯑꯗꯨꯝ ꯇꯧꯋꯦꯅ ꯑꯔꯖꯦꯟꯇꯤꯅꯥ ꯑꯅ ꯑꯗꯨ ꯃ ꯇꯧꯅ ꯀꯣ ꯑꯃ ꯍꯦꯜꯂꯦ ꯍꯥꯏꯔꯒ ꯑꯗꯨꯝ ꯊꯝꯕꯗꯣ ꯑꯗꯨ ꯄꯈꯄꯒꯅꯦꯦ
ꯑ ꯑꯩꯁꯤꯅꯦ ꯑꯩꯅ ꯍꯥꯏꯅ ꯏꯆꯦꯗ ꯁꯥꯟꯅꯕ ꯃꯤꯗꯤ ꯀꯩꯁꯨ ꯅꯠꯇꯦ ꯑꯩꯅ ꯍꯦꯟꯅ ꯋꯥꯏ ꯍꯥꯏꯕ
ꯍꯣꯏ
ꯍꯥꯏꯗꯤ ꯑꯩꯈꯣꯏꯅ ꯑꯗꯨꯝ ꯋꯥꯈꯜ ꯌꯥꯝ ꯑꯩ ꯅꯍꯥꯟꯁꯨ ꯑꯗꯨꯃꯥꯏꯅ ꯇꯧꯕꯅꯦ ꯏꯆꯦ ꯑꯩꯈꯣꯏꯅꯤ ꯑꯃ ꯑꯩꯈꯣꯏ ꯃꯤꯅꯅꯦ ꯌꯥꯝ ꯅꯨꯡꯁꯤꯕ ꯇꯤꯝ ꯑꯃ ꯆꯅꯌꯦꯕ
ꯎꯝ
ꯃꯥꯁꯨ ꯑꯗꯨ ꯇꯤꯝꯗ ꯌꯥꯝ ꯅꯨꯡꯁꯤꯕ ꯑꯩꯁꯨ ꯌꯥꯝ ꯁ ꯑꯩꯈꯣꯏ ꯑꯗꯨꯗꯤ ꯑꯗꯨ ꯅꯨꯃꯤꯗꯤ ꯑꯩꯈꯣꯏꯅꯤꯅ ꯄꯥꯝꯕ ꯇꯤꯝ ꯆꯞ ꯃꯥꯟꯅꯩꯕꯀꯣ ꯑꯩꯈꯣꯏ ꯑꯗꯨꯝ ꯁꯞꯄꯣꯔꯠ ꯇꯧꯕꯅꯦꯕ ꯑꯗꯨꯗ ꯂꯥꯁꯇ ꯃꯣꯏꯁꯨ ꯉꯝꯗꯦꯕ
ꯎꯝ
ꯉꯝꯗꯕꯒꯤ ꯑꯩꯗꯣ ꯍꯦꯛ ꯉꯝꯗ꯭ꯔꯒ ꯁ ꯁꯤꯡꯅ ꯋꯥꯈ ꯋꯥ ꯀꯞꯄꯒ ꯂꯩꯔꯦꯕ ꯑꯗꯨꯅꯦ ꯄꯤꯗꯦ ꯀ꯭ꯔꯣ꯭ꯔꯣ ꯇꯥꯕꯤꯅꯦꯕ ꯈꯪꯕ꯭ꯔꯥ ꯅꯨꯡꯉꯥꯏꯃꯟꯗꯕꯒꯤ ꯑꯗꯨ ꯑꯩ ꯑꯩ ꯀꯞꯄꯦ ꯑꯗꯨꯒ ꯑꯩ ꯀꯞꯄꯒ ꯑꯃꯨꯛꯀ ꯏꯆꯦ ꯅꯄ ꯏ ꯆꯦ ꯀꯞꯄ ꯂꯩꯔꯕꯣ ꯦ ꯀꯄꯁꯦ ꯊꯅꯤꯗ꯭ꯔꯕ
ꯎ
ꯋꯥꯈꯜꯗꯣ ꯌꯥꯝ ꯁꯣꯛꯑꯦꯕ ꯑꯩꯈꯣꯏꯅ ꯌꯥꯝꯅ ꯄꯨꯛꯅꯤꯡ ꯆꯪꯅ ꯄꯥꯝꯖꯕꯒꯤ ꯇꯤꯝ ꯁꯥꯟꯅꯕ ꯍꯥꯏꯕꯁꯤꯀꯣ
ꯑ ꯑꯗꯨꯒ ꯍꯦꯟꯅ ꯀꯃꯥꯏꯅ ꯍꯥꯏꯗꯣꯏꯦꯅꯣ ꯈꯟꯕꯗꯣ ꯎ ꯋꯥꯍꯥꯡꯕꯅꯤ ꯐꯦꯟꯁꯤꯡꯒ ꯃꯨꯛꯅꯥ ꯑꯩꯣꯏꯅ ꯑꯁ ꯁꯇꯦꯇꯥꯁꯇ ꯌꯦꯡꯕ ꯅꯨꯡꯉꯥꯏꯔꯦ
ꯑꯩꯁꯨ ꯃꯣꯏ ꯀꯩꯅꯣꯃꯣꯏ ꯑꯗꯨꯝ ꯊꯥꯒꯠꯂꯦꯕꯀꯣ ꯃꯣꯏꯁꯨ ꯍꯧꯖꯤꯛꯁꯨ ꯑꯩꯉꯣꯟꯗ ꯃꯤꯅ ꯊꯥꯒꯠꯂ ꯑꯗꯨꯃꯥꯏꯅ ꯍꯥꯏ ꯍꯥꯏꯕ꯭ꯔꯥ ꯃꯅ ꯍꯥꯏꯕꯗ ꯑꯩꯒꯤ ꯃꯤ ꯊꯠ ꯒ
ꯎꯝ
ꯅꯣꯏꯗꯤ ꯃꯊꯪꯗꯗꯤ ꯄꯣꯔꯅꯤ ꯑꯁꯤꯃꯥꯎ ꯁꯣꯟꯕ ꯐꯥꯎ ꯉꯝꯗꯕ ꯀꯥꯏꯅ ꯑꯩ ꯏꯃꯤꯤꯡꯒꯤꯌꯥ ꯀ ꯀ ꯊ ꯀꯦ ꯑꯩ ꯍꯣꯔꯦꯟ ꯇꯧꯅꯤ ꯑꯩꯅ ꯑꯗꯨꯃꯥꯏꯅ ꯈꯨꯝꯕꯅꯦꯕ ꯏꯃꯥꯟꯅꯕꯗꯨꯀꯣ ꯉꯁꯤꯗꯣ ꯑꯩꯒꯤ ꯏꯃꯥꯟꯅꯕ ꯑꯃꯗꯣ ꯈꯔ ꯁꯥꯟꯅꯕ ꯍꯩꯕ ꯃꯃꯤꯡꯗꯤ ꯍꯥꯏꯔꯨꯅꯨꯀꯣ ꯍꯥꯏꯔꯅꯨꯕ ꯑꯗ ꯑꯗꯨꯁꯨ ꯅꯄꯥ ꯍꯥꯏꯕ ꯅꯨꯄꯥꯗꯣ ꯈꯔ ꯃꯁꯥ ꯉꯝꯗꯕꯒꯤꯅꯦ ꯈꯨꯝꯕꯤꯕ
ꯍꯣꯏ ꯍꯣꯏ ꯃꯣꯏꯗ ꯑ ꯇꯝꯃꯤꯅꯁꯨ ꯌꯥꯝ ꯀꯜꯂꯦ ꯃꯣꯏꯗꯣ ꯑꯥꯔꯖꯦꯟꯇꯤꯅꯥ ꯑꯩ ꯍꯦꯟꯅ ꯀꯟꯕꯅꯤ ꯃꯣꯏ ꯑꯥꯔꯖꯦꯟꯇꯤꯅꯥ ꯈꯣꯏꯗꯤ ꯑ ꯃꯣꯏꯗꯤ ꯂꯥꯁꯇ ꯑꯗꯨꯝ ꯁꯥꯟꯅꯔꯦꯗꯅ ꯂꯥꯁꯗ ꯀꯨꯏꯅꯁꯅꯥꯒꯥꯔꯒ ꯑꯃꯨꯛ ꯁꯤꯒꯅꯤ ꯃꯣꯏ ꯑꯦꯛꯁꯇ꯭ꯔꯥ ꯃꯤꯅꯤꯠꯇꯣ ꯌꯥꯝꯃꯗꯤ ꯂꯥꯁꯁꯤꯗꯤ ꯑꯦꯇꯦꯛꯇꯣ ꯌꯥꯝ ꯀꯟꯒꯦ
ꯃꯣꯏ ꯑꯃ ꯀꯩꯅꯣꯗꯣ ꯃꯣꯏꯗꯤ ꯃꯣꯏꯒꯤ ꯍꯛꯆꯥꯡꯗꯣ ꯑꯗꯨꯝ ꯈꯜꯂꯒ ꯂꯩꯌꯦꯕ ꯀꯟꯗ꯭ꯔꯥ ꯍꯥꯏꯕꯗꯤ ꯃꯣꯏꯗꯤ ꯑꯩꯈꯣꯏꯒꯤꯗꯨꯗꯤ ꯌꯦꯡꯉꯣꯅꯦ ꯁꯣꯟ ꯁꯅꯥ ꯁꯅꯥ ꯁꯣꯟꯕ ꯍꯧꯕ ꯆꯦꯟꯕ ꯈꯣꯠꯄ ꯉꯝꯗ꯭ꯔꯦꯕ ꯃꯣꯏꯗꯨꯗꯤ
ꯍ
ꯏꯁ ꯄꯔꯅꯦ
ꯉꯁꯤꯒꯤ ꯃꯦꯠꯁꯅ ꯈ꯭ꯋꯥꯏꯗꯒꯤ ꯅꯨꯡꯉꯥꯏꯕ ꯑꯣꯏꯔꯝꯅꯤ ꯋꯥꯔꯜ ꯀꯞꯀꯤ ꯃꯦꯠꯁꯇꯨꯗ ꯁꯤ
ꯋꯥꯈꯜ ꯌꯥꯝ ꯁꯣꯛꯄꯁꯦ ꯅꯍꯥꯟ ꯑꯃꯨꯛ ꯁꯣꯛꯑꯦꯀꯣ ꯅꯍꯥꯟꯗꯨꯗꯤ ꯑꯩ ꯅꯍꯥꯟꯗꯨꯗꯤ ꯍꯣꯏ ꯃꯣꯏ ꯁꯥꯟꯅꯕꯁꯤꯡꯗꯤ ꯌꯥꯝ ꯅꯨꯡꯁꯤꯕ
ꯍ
ꯑꯗꯨꯒ ꯊꯥꯏꯅꯁꯨ ꯃꯣꯏꯅ ꯑꯗꯨꯝ ꯁꯥꯟꯅꯒ ꯃꯣꯏꯗ ꯍꯦꯛ ꯉꯝꯒꯟꯅꯤꯅ ꯑꯗꯣ ꯍꯧꯖꯤꯛꯀꯤꯅ ꯈꯔ ꯑꯁꯣꯟꯕ ꯁꯥꯟꯅꯔꯒ ꯑꯩꯈꯣꯏꯒꯤꯗꯤ ꯍꯩꯌꯦꯅ ꯑꯗꯨꯝ ꯃꯃꯤꯡ ꯑꯗꯨꯝ ꯃꯤꯅ ꯑꯃꯨꯛꯀ ꯑꯩꯉꯣꯟꯗ ꯍꯥꯏꯔꯛꯀꯗꯕꯗꯨꯣ ꯇꯟꯕ ꯈꯪꯕ꯭ꯔꯥ ꯁꯤꯃꯨꯛ ꯁꯨꯨꯔꯐꯥꯎ ꯉꯝꯗꯦ ꯍꯥꯏꯅꯀꯣ ꯑꯗꯨꯒꯤꯅꯦ ꯃꯥꯏꯅꯦ ꯋꯥꯈꯥ ꯋꯥꯔꯤꯁꯦ
ꯑ ꯈꯪꯗꯦ ꯑꯩꯈꯣꯏꯅ ꯄꯥꯃꯅꯤꯒ ꯄꯥꯜꯂꯤꯅꯦꯦ
ꯅꯍꯥꯟ ꯇꯨ ꯊꯥꯎꯖꯟ ꯇ꯭ꯋꯦꯟꯇꯤ ꯇꯨꯔ ꯀꯞ ꯇ꯭ꯋꯦꯟꯇꯤ ꯇ ꯍꯥꯟꯅꯗꯗꯤ ꯇꯨ ꯊꯥꯎꯖꯟ ꯑꯩꯠꯇꯤꯟ ꯋꯥꯔꯜ ꯀꯞꯇ ꯃꯣꯏ ꯁꯤꯕꯗꯣ ꯈꯪꯕ꯭ꯔꯣ
ꯍꯣꯏ ꯈꯪꯉꯦ
ꯅꯤꯡ ꯃꯤꯅꯤ ꯑꯗꯨꯗꯦ ꯌꯥꯎ
ꯏꯆꯦꯁꯨꯦꯥꯏꯗ ꯀꯝꯄꯅꯤ ꯍꯥꯏ ꯑꯩꯁꯨꯦ ꯀꯁꯤ ꯑꯗꯨꯃꯥꯏꯅ ꯑꯣꯏꯣꯏꯗꯧ ꯃꯥꯜꯂꯀꯣ ꯋꯥꯈꯜ ꯌꯥꯝ ꯋꯥꯏ
ꯃꯣꯏ ꯒ꯭ꯔꯨꯞꯇꯗꯤ ꯁꯤ ꯒ꯭ꯔꯨꯞꯅ ꯈ꯭ꯋꯥꯏꯗꯒꯤ ꯀꯟꯕ ꯑꯣꯏꯔꯝꯅꯤ ꯉꯁꯤ ꯃꯣꯏꯅ ꯉꯝꯕ ꯒ꯭ꯔꯨꯞꯇꯣ
ꯍꯣꯏ ꯌꯥꯝ ꯀꯜꯂꯦ ꯃꯣꯏꯗꯤ
ꯍꯣꯏ ꯑꯇꯣꯞꯄꯗꯤ ꯑꯗꯨꯝ ꯂꯥꯁꯇ ꯑꯃ ꯂꯩꯌꯦꯅ ꯃꯉꯥꯔꯛ ꯂꯧꯕꯗꯣ
ꯍꯣꯏ ꯍꯣꯏ ꯂꯈꯃꯤꯃꯤ
ꯃꯣꯏ ꯇꯤꯝꯒ ꯑꯃꯨꯛ ꯃꯣꯏ ꯇꯤꯝꯗꯣ ꯈꯔ ꯀꯟꯒꯅꯤ ꯑꯗꯨꯗ ꯉꯝꯃꯗꯤ ꯑꯗꯨꯝ ꯐꯥꯏꯅꯦꯜꯂꯤ ꯑꯗꯨꯝ ꯀꯥꯔꯅꯤ ꯑꯗꯨꯒ ꯑꯃ ꯑꯃ ꯂꯩꯕꯗꯣ ꯑꯃ ꯒ꯭ꯔꯨꯞ ꯂꯩꯕꯗꯣ
ꯍꯣꯏ
ꯃꯣꯏ ꯒ꯭ꯔꯨꯨꯞꯀ ꯐꯥꯏꯅꯦꯜ ꯇ ꯀꯗ ꯃꯥꯜ
ꯅꯨꯡꯉꯥꯏꯔꯦ ꯑꯩꯗꯤ ꯉꯁꯤ ꯉ ꯑꯁꯤ ꯉꯁꯤꯁꯦ ꯑꯩꯈꯣꯏꯅꯤ ꯏꯆꯦ ꯑꯩꯈꯣꯏꯅꯤ ꯏꯆꯦꯗꯤ ꯑꯩꯅ ꯁꯞꯄꯣꯔꯠ ꯇꯧꯕꯗꯨ ꯅꯠꯇꯦꯕ ꯑꯇꯣꯞꯄꯅꯦꯕꯀꯣ ꯑꯗꯨ ꯑꯣꯏꯔꯁꯨ ꯈꯜꯂꯗꯤ ꯋꯥꯕꯒꯤ ꯍꯧꯖꯤꯛꯁꯦ ꯌꯦꯟ ꯆꯥꯗꯗꯤ ꯌꯥꯗꯧ ꯃꯥꯟꯗꯦ ꯍꯥꯏꯔ ꯅꯣꯛꯑꯒ ꯂꯩ
ꯍꯣꯏ ꯆꯅ
ꯋꯥꯏꯑꯦꯕ ꯁꯤꯃ ꯋꯥꯔꯒ ꯉꯔꯥꯡꯁꯨ ꯉꯔꯥꯡꯁꯨ ꯌꯦꯟ ꯍꯥꯏꯔꯒ ꯂꯥꯛ ꯆꯗꯦ ꯌꯥꯎꯕꯗꯨꯅꯦ ꯃꯥ ꯌꯦꯟꯗꯦ
ꯑ
ꯑꯗꯨꯒꯤ ꯉꯁꯤꯗꯤ ꯍꯥꯎꯕ ꯆꯥꯔꯗꯤ ꯌꯥꯔꯔꯣꯏ
ꯍꯣꯏ ꯆꯔꯕꯅꯦ
ꯅꯪꯁꯨ ꯆꯥꯛꯑꯣ ꯑꯩꯈꯣꯏ ꯉꯝꯕꯗꯨ ꯄꯨ ꯀ꯭ꯔꯤꯗꯣ
ꯍꯣꯏ ꯏꯕ ꯇꯥꯔꯦꯅ
ꯀꯩꯅꯣ ꯇꯑꯣꯣ ꯎꯝꯥ ꯌꯦꯟꯗꯤ ꯅꯣꯏ ꯍꯣꯁꯇꯦꯜ ꯍꯥꯏꯕꯅ ꯆꯥꯕ ꯌꯥꯗ꯭ꯔꯁꯨꯀꯣ
ꯍ
ꯊꯕꯣꯒꯨꯝꯕꯗꯤ ꯆꯥꯎꯋꯦ ꯑꯩꯈꯣꯏꯗꯤ ꯑꯗꯨꯃꯥꯏꯅ ꯇꯧꯕꯅꯤ ꯑꯩꯈꯣꯏꯅ ꯄꯥꯝꯕ ꯈꯔ ꯉꯝꯃꯗꯤ ꯍꯔꯥꯎꯕ ꯐꯣꯡꯗꯣꯛꯄꯅꯤꯍ
ꯍ ꯌꯦ ꯉ ꯇꯥꯏ
ꯅꯪꯅ ꯀꯩꯅꯣ ꯇꯧꯕꯁꯤꯡꯗꯣ ꯃꯤ ꯌꯥꯝꯕ꯭ꯔꯣ ꯅꯪ ꯅꯪꯒ ꯁꯞꯄꯣꯔꯠ ꯇꯧꯃꯤꯟꯅꯕ
ꯃꯤ ꯌꯥꯝ ꯈꯪꯉꯦ ꯑꯩꯈꯣꯏ ꯕꯦꯖꯇꯗꯤ ꯌꯥꯝꯌꯥꯝ ꯃꯩ ꯌꯨꯝ ꯆꯈ꯭ꯔꯕꯅꯤꯅ ꯑꯩꯣꯏ ꯕꯦꯁꯦ ꯑꯗꯨꯝ ꯈꯩꯅꯥꯏꯌꯦꯕ ꯑ ꯁꯤ ꯒ꯭ꯔꯨꯞ ꯒ꯭ꯔꯨꯞ ꯂꯩꯌꯦꯕ ꯍꯣꯏ ꯍꯣꯁꯇꯦꯜ ꯍꯣꯁꯇꯦꯜ ꯂꯩꯔꯤꯕꯅꯤꯅ ꯍꯥ ꯍꯥꯞ ꯍꯥꯥꯞꯅꯤꯅ ꯑꯩꯅ ꯁꯞꯄꯣꯔꯠ ꯉꯁꯤ ꯒ꯭ꯔꯨꯞ ꯁꯞꯄꯣꯔꯠ ꯇꯧꯕꯔꯤꯁꯦ ꯃꯤ ꯑꯅꯤꯒꯨꯝꯕ ꯑꯣꯏꯔꯕꯝꯅꯤꯗ ꯑꯇꯣꯞꯄꯅ ꯑꯃꯥꯗ ꯆꯠꯄ ꯑꯩ ꯉꯁꯤ ꯑꯩ ꯇꯨꯝꯃꯤꯟꯅꯔꯒ ꯌꯦꯡꯃꯤꯟꯅꯕꯗꯣ ꯑꯃꯗ ꯁꯞꯄꯣꯔꯠ ꯇꯧꯕꯤꯅꯦꯕ ꯑꯗꯒꯤ ꯃꯥꯁꯨ ꯀꯟꯕ ꯑꯗꯨ ꯌꯦꯕꯅꯤ ꯂꯧꯅꯥꯕꯅꯤ ꯑꯗꯨꯒ ꯃꯈꯥꯗꯁꯨ ꯁꯤꯅꯤꯌꯔꯁꯤꯡ ꯇꯨꯝꯂꯒ ꯂꯩꯌꯦꯕ ꯁꯤꯅꯦꯔꯁꯤꯡꯁꯨ ꯑꯗꯨꯝ ꯂꯧꯔꯒ ꯂꯩꯕꯅꯤ ꯀꯅꯥ ꯀꯅꯥꯅꯣꯗꯤ ꯈꯪꯉꯤ ꯇꯨꯝꯕ ꯌꯥꯔꯃꯣꯏ ꯉꯁꯤ
ꯉꯁꯤꯗꯤ ꯌꯦꯡꯕ ꯇꯣꯡꯉꯥꯏꯌꯦꯀꯣ
ꯍꯣꯏ ꯉꯁꯤꯒꯤ ꯃꯦꯠꯁꯇꯤ ꯅꯨꯡꯉꯥꯏ ꯇꯨꯝꯅꯤꯡꯔꯝꯕꯅꯤ ꯍꯥ ꯐꯔꯁꯤ ꯗꯤ ꯑꯥꯔꯖꯦꯟꯇꯤꯅꯥꯅ ꯉꯝꯔꯅꯤ ꯀꯥꯏꯅ ꯑꯗꯨꯒ ꯑꯃꯨꯛ ꯒꯣꯜ ꯑꯃꯨꯛꯨ ꯆꯟꯕꯗꯗꯤ ꯑꯁ ꯄꯥꯈꯠꯄꯁꯨ ꯍꯧꯔꯦ ꯏꯟꯇꯔꯦꯁꯇꯣ ꯑꯗꯨꯝ ꯍꯦꯟꯒꯠꯂꯦ ꯑ ꯂꯧꯅꯥꯕꯅꯤ ꯍꯥꯏ ꯑꯃ ꯑꯃ ꯅ ꯍꯥꯟ ꯆꯠꯂꯝꯃꯤꯗꯅ ꯑꯁ ꯉꯝꯃꯅꯤꯗ ꯑꯁꯤꯅꯦꯅꯦ ꯑꯩꯁ ꯇꯨꯝꯈ꯭ꯔꯒꯦ ꯇꯧꯕꯅꯦꯕ ꯑ ꯑꯃꯨꯛ ꯆꯟꯈ꯭ꯔꯕ ꯑꯗꯨꯗꯒꯤꯗꯤ ꯃꯣꯏ ꯇꯤꯝꯁꯨ ꯀꯟꯕ ꯍꯧꯔꯦ
ꯑꯁ ꯍꯅꯦ
ꯑꯃ ꯇꯤꯝꯅꯕꯨꯣ ꯄꯥꯏꯔꯒ ꯑꯗꯨꯝ ꯃꯣꯏ ꯃꯅꯥꯛꯇ ꯈꯛꯇꯪ ꯑꯗꯨꯝ ꯂꯩꯕꯅꯤꯅ
ꯎꯝ
ꯍꯥꯐ ꯂꯣꯏꯔꯕ ꯃꯇꯨꯡꯗ ꯑꯗꯨꯝ ꯀꯟꯕ ꯍꯧꯕꯗꯣ
ꯑꯁ ꯑꯩꯗꯤ ꯌꯦꯡ ꯃꯣꯏ ꯌꯦꯡꯂꯡꯒ ꯍꯥꯏꯕꯗꯤ
ꯑꯩꯒꯤ ꯋꯥꯈꯜꯗꯤ ꯍꯥꯏꯗꯤ ꯎꯝ ꯑꯩꯈꯣꯏ ꯑ ꯅꯈꯣꯏꯅ ꯍꯧꯖꯤꯛ ꯁꯞꯄꯣꯔꯠ ꯇꯗ ꯈꯔ ꯗꯥꯎ ꯌꯥꯗꯦꯕ ꯉꯁꯤꯗꯣ ꯑꯗꯨꯒꯤ ꯑꯩꯗꯤ ꯑꯁ ꯍꯥꯏꯗꯤ ꯃꯣꯏ ꯑꯃꯨꯛ ꯑꯩꯈꯣꯏꯅ ꯑꯅꯤ ꯆꯟꯕ ꯃꯇꯝꯗ ꯃꯣꯏ ꯑꯃꯨꯛ ꯑꯅꯤ ꯆꯜꯂꯛꯄꯗꯣ ꯈꯪꯕ꯭ꯔꯥ
ꯍꯣꯏ ꯈꯪ
ꯗꯥꯎ ꯌꯥꯗꯧ ꯃꯥꯟꯗ꯭ꯔꯦ ꯑꯗꯨꯝ ꯋꯥꯈꯜꯗ ꯈꯜꯂꯦꯕꯀꯣ ꯍꯥꯏꯗꯤ